ꯂꯩ ꯁꯥꯕꯤ ꯑ ꯇꯥꯕ꯭ꯔꯥ ꯍꯥꯏꯕ
ꯇꯌꯦ ꯇꯌꯦ
ꯀꯩꯗꯧꯔꯤꯅꯣ
ꯐꯝ꯫ꯃꯤꯌꯦ ꯅꯪꯗꯤ
ꯑꯩꯁꯨ꯫ ꯃꯄꯥꯟꯗ ꯂꯦꯞꯔꯒ ꯌ‌ꯦ
ꯅꯦꯋꯥꯛ ꯐꯥꯕ꯭ꯔꯅꯦ ꯅꯣꯏꯕ‌ꯣ
ꯍꯣꯏ꯫ ꯐꯔꯦ ꯉꯁꯤꯗꯤ ꯀꯩ ꯀꯩ ꯏꯟꯁꯥꯡ ꯆꯥꯕꯔꯥ ꯑ ꯑꯩꯈꯣꯏꯗꯣ
ꯈꯪꯅꯕ꯭ꯔꯣ ꯇꯥꯕ꯭ꯔꯣ ꯍꯜꯂꯣ ꯍꯜ꯫ꯂꯣ
ꯉꯥꯏꯈꯣꯀꯣ ꯑꯝꯇꯪ
ꯑꯣ ꯑꯣ
ꯇꯥꯕ꯭ꯔꯥ ꯎꯝ ꯑꯩꯈꯣꯏ ꯃꯨꯁꯔꯨꯝ ꯆꯥꯏ ꯍꯥꯏꯕ
ꯍꯥꯏꯞ ꯌꯥꯝ ꯍꯥꯎ ꯋꯤꯀꯣ
ꯑ ꯍꯥꯎꯕꯅ‌ꯦ ꯅꯪꯗꯤ
ꯍꯥꯥ
ꯅꯪꯗꯤ
ꯑꯩꯈꯣꯏꯗꯤ ꯑꯂꯨꯒ ꯁꯧꯒꯔꯤ
ꯎꯝ ꯍꯥꯎꯕꯅꯦ ꯑꯗꯨꯒ ꯎꯝ
ꯄꯨꯥ ꯑ ꯆꯥ ꯃꯅꯤꯅ
ꯎꯝ
ꯎ
ꯑꯗꯣ ꯍꯌꯦꯡꯗꯤ ꯀꯩꯗꯧꯒꯦꯔ ꯅꯪ ꯑꯁ ꯑꯩ ꯑꯠ ꯌꯨꯝꯗ ꯑꯗꯨꯝ ꯂꯩꯕꯅꯦ
ꯑꯣ
ꯌꯨꯝꯗ ꯑꯗꯨꯝ ꯄꯣꯊꯥꯔꯒ ꯂꯩꯕꯅꯦ ꯇꯨꯝ ꯇꯨꯝꯔꯀ‌ ꯍꯧꯒꯠꯂꯒ ꯄꯨꯡ ꯑꯃ ꯇꯥꯔꯝꯃꯦ ꯎꯝ
ꯑꯈꯣꯏꯗꯤ ꯋꯥꯕꯅ ꯂꯣꯏꯔꯦꯍꯦ
ꯏꯁꯁ ꯑꯩꯁꯨ ꯋꯥꯏꯗ ꯉꯔꯥꯡꯗꯣ ꯂꯧ ꯆꯠꯂ‌ꯦꯑꯦ
ꯑꯣ
ꯆꯤꯡꯒꯤ ꯂꯧꯗꯣ
ꯑꯦ ꯀꯩꯗꯧꯅꯕ
ꯑꯁ ꯀꯩꯀꯩꯅꯣ ꯂꯧꯅꯤꯡꯉꯥꯏ ꯁꯥ ꯃꯔꯣꯏꯒꯨꯝꯕ ꯂꯧꯅꯤꯡꯉꯥꯏꯀꯣ ꯌꯣꯟꯅꯤꯡꯉꯥꯏ
ꯎꯝ ꯊꯄꯤꯒꯨꯝꯕꯗꯤ ꯂꯩꯕ꯭ꯔꯣ
ꯂꯩꯗꯤ ꯂꯩꯌꯦ ꯑꯗꯨ ꯀꯩ ꯑꯁ ꯃꯈꯥꯗ ꯂꯩꯕꯗꯨꯔꯥ ꯅꯪ ꯍꯥꯏꯕꯗꯣ ꯊꯄꯤ ꯍꯥꯏꯕꯗꯣ ꯑꯥ ꯑꯗꯨꯗꯤ ꯂꯩꯇꯦ ꯑꯗꯨ
ꯑꯩꯈꯣꯏꯒꯤꯗꯤ ꯌꯥꯝꯂꯩꯌꯦ ꯍꯦꯛꯄ ꯂꯥꯛꯑꯣ
ꯁꯤꯔ ꯑꯩꯁꯨ ꯂꯧꯕ ꯅꯤꯡꯅꯦ ꯑꯗꯣ
ꯑ ꯑꯗꯣ ꯂꯥꯛꯑꯣꯕ ꯆꯥꯅꯤꯡꯉꯗꯤ
ꯑꯁꯤ ꯍꯥꯞꯄꯗꯤ ꯍꯏꯕ
ꯑꯣ
ꯁꯟꯖ ꯁꯨ
ꯇꯥꯏꯌꯦ ꯇꯥꯏꯌꯦ
ꯀꯅꯤꯉꯥꯏ ꯂꯩꯌꯦ ꯌꯥꯝ ꯂꯩꯕ꯭ꯔꯥ
ꯅꯣꯏ ꯍꯥ ꯑꯩꯁꯨ ꯈꯪꯗꯦꯗ ꯂꯧ ꯆꯠ ꯈꯪꯗꯦ ꯍꯧꯖꯤꯛꯇꯤ ꯑꯩ ꯁꯨ ꯂꯧ ꯆꯠꯄꯗ ꯑꯦ ꯂꯧ ꯆꯠꯇꯕ ꯀꯨꯏꯔꯦꯕ
ꯑꯣ ꯑꯣ ꯑꯣ
ꯇ ꯑꯃ ꯐꯥꯔꯦ
ꯎꯝ ꯑꯗꯨꯗꯤ ꯌꯥꯝ ꯂꯩꯔꯝꯒꯅꯤ
ꯎꯝ ꯑꯩꯈꯣꯏꯁꯦꯗꯣ
ꯎꯝ ꯉꯁꯤꯕꯣ
ꯑꯍ
ꯅꯍꯟꯗ꯭ꯔꯥ
ꯑ ꯉꯁꯤꯗꯤ ꯖꯣꯞ ꯀꯥꯔꯠ
ꯎꯝ ꯃꯊꯟꯗ ꯆꯠꯄ ꯍꯩꯕ꯭ꯔꯅꯦ ꯃꯥꯗꯣ ꯑꯁꯀꯤ ꯀꯤꯗ꯭ꯔꯣ ꯃꯥ ꯆꯥꯕꯗ ꯍꯥ
ꯍꯥꯥ
ꯀꯩ ꯍꯥꯏꯕ꯭ꯔꯥ
ꯅꯣꯏ ꯃꯥꯗꯤ ꯖꯣꯕ ꯀꯥꯔꯗ ꯂꯥꯛꯄ꯭ꯔꯣ ꯑꯩꯈꯣꯏ ꯈꯨꯟꯗ
ꯍꯣꯏ ꯖꯣꯀꯥꯔꯠ ꯆꯠꯄꯅꯦ
ꯑꯣ ꯅꯪꯗꯤ ꯅꯨꯡꯉꯥꯏꯅꯤꯍꯦ ꯅꯪꯗꯤ ꯑꯦ ꯆꯥꯛ ꯊꯣꯡꯉꯕꯣ
ꯑꯁ ꯑꯩꯗꯤ ꯑꯗꯨꯝ ꯆꯥꯛꯁ ꯏꯟꯁꯥꯡ ꯊꯣꯡꯕꯅꯤꯗ
ꯑꯏ
ꯑꯗꯨꯕꯨ ꯑꯁ ꯌꯥꯝ ꯇꯜꯂꯦ
ꯇꯟꯕꯅꯦ ꯍꯣꯏ ꯍꯟꯖꯥꯡꯒꯨꯝꯕ ꯂꯩꯗ꯭ꯔꯗꯤ ꯑꯁ
ꯎꯝ ꯍꯟꯗꯛꯀꯥꯟꯗꯤ ꯌꯦꯟꯁꯥꯡꯒꯨꯝꯕꯗꯣ ꯂꯩꯌꯦ
ꯑꯣ
ꯑꯁ ꯑꯗꯨꯕꯨ ꯈꯥꯃꯦꯟ ꯑꯁꯥꯡꯕꯗꯣ
ꯑꯥ
ꯑꯗꯨ ꯉꯥꯛꯇ
ꯑꯦ ꯑ ꯑꯦ ꯃꯥꯏ ꯑꯩꯗꯤ ꯀꯌꯥ ꯆꯥꯅꯤꯡꯗꯦ ꯑꯗꯣ
ꯑꯈꯥꯕ ꯍꯥꯏꯕꯕꯨ ꯈꯥꯃꯦꯟ ꯑꯁꯥꯡꯕꯅꯗ ꯑꯈꯥꯕ ꯅꯠꯗꯕ ꯑꯃ ꯂꯩꯕꯗꯣ ꯑꯁ ꯃꯃꯤꯡꯁꯨ ꯍꯥꯡꯗꯣꯏꯅꯦ ꯄꯤꯛꯇꯦ ꯑꯗꯨ ꯑꯗꯨꯗꯤ ꯑꯈꯥꯕꯅꯤꯅꯀꯣ ꯈꯥꯃꯦꯟ ꯑꯈꯥꯕ ꯀꯧꯏꯀꯣ ꯑꯗꯣ ꯑꯃ ꯂꯩꯕꯗꯣ ꯑꯁ ꯍꯤꯟꯗꯤ ꯂꯣꯟꯗ ꯀꯟꯕꯤꯔꯥ ꯀꯦꯔꯦꯂꯥ ꯀꯧꯕꯗꯣ
ꯑꯧ ꯑꯣ ꯈꯪꯉꯦ ꯈꯪꯉꯤ
ꯑꯥ ꯑꯗꯨꯗꯣ ꯑꯗꯨꯗꯣ ꯈꯔ ꯂꯩꯌꯦ
ꯅꯣꯏ ꯂꯧꯗꯒꯦꯔꯣ
ꯍꯣꯏ ꯉꯔꯥꯡ ꯂꯧ ꯂꯧꯗ ꯆꯠꯂꯒ ꯂꯧꯕꯀꯣ
ꯑꯣ ꯀꯅꯥ ꯀꯅꯥ ꯆꯠꯂꯤꯕ ꯅꯣꯏ ꯅꯣꯏꯃꯛꯒꯔꯣ
ꯍꯣꯏ ꯅꯠꯇꯦ ꯑꯩꯈꯣꯏ ꯏꯃꯥ ꯑꯩꯒꯤ ꯏꯃꯥꯗꯣ ꯉꯔꯥꯡ ꯖꯣ ꯀꯥꯔꯠ ꯁꯛꯈ꯭ꯔꯕ ꯑꯗꯨꯒꯤ ꯑꯩ ꯏꯅꯥꯎꯅꯨꯄꯥ ꯑꯃ ꯑꯗꯨꯒ ꯑꯩꯈꯣꯏ ꯅꯩꯕꯔ ꯑꯉꯥꯡ ꯑꯅꯤꯒ
ꯑ
ꯑꯩꯈꯣꯏ ꯑꯅꯤꯒ ꯍꯥꯥ
ꯌꯨꯝꯊꯪꯅꯕ
ꯎꯝ
ꯑ ꯀꯤꯗ꯭ꯔꯣ ꯅꯣꯏ ꯅꯣꯏ ꯈꯛꯄ ꯆꯠꯂꯤꯗꯣ ꯀꯨꯏ ꯀꯤꯗ꯭ꯔꯣꯕ
ꯀꯤꯗꯤ ꯀꯤꯕꯒꯤ ꯃꯈꯣꯏ ꯑꯅꯤꯕꯨ ꯀꯧꯕꯅꯦꯍꯦ
ꯑ
ꯅꯨꯄꯥ ꯉꯥꯗꯔꯣ
ꯍꯣꯏ ꯅꯨꯄꯥ ꯉꯥꯛꯇꯅꯦ ꯑꯩ ꯅꯨꯄꯤ ꯑꯉꯥꯡ ꯃꯆꯥꯁꯤꯡꯅꯦ
ꯑ
ꯀ꯭ꯂꯥꯁ ꯋꯥꯟ ꯇꯨ ꯀꯥꯕ ꯈꯣꯠ ꯑꯁ ꯌꯥꯝ ꯍꯩꯌꯦꯡ ꯂꯧ ꯆꯠꯄ
ꯑ ꯌꯥꯝꯃ ꯀꯟꯃꯅꯦ
ꯎꯝ
ꯅꯪ ꯑꯣꯟꯒꯁꯨ ꯍꯦꯂꯝꯒꯅꯤꯗ
ꯍꯣꯏ ꯍꯦꯜꯂꯝꯃꯦ ꯈꯣꯏꯗꯣ ꯑꯁ ꯀꯩ ꯀꯩ ꯌꯦꯟ ꯀꯣꯏ ꯃꯃꯤꯡꯁꯨ ꯂꯣꯏꯅꯃꯛ ꯈꯪꯉꯤꯅꯦ ꯂꯝꯕꯤꯒꯨꯝꯕ ꯑꯁꯤ ꯍꯣꯏ ꯑꯁꯤꯒꯨꯝꯕ ꯑꯗꯨꯝ ꯑꯩ ꯆꯠꯈ꯭ꯔꯕꯅꯦ ꯆꯠꯈ꯭ꯔꯕꯅꯦ ꯍꯥꯏꯕꯗꯣ ꯌꯥꯝ ꯍꯥꯏꯩꯌꯦ
ꯃꯣꯏꯗꯤ ꯌꯥꯝ ꯍꯩꯕꯅꯦ ꯍꯣꯏ
ꯑꯁ ꯑꯩꯗꯤ ꯂꯣꯏꯔꯦꯍꯦ ꯑꯗꯨꯝ ꯅꯣꯛꯈ꯭ꯔꯒ ꯆꯠꯄꯅꯦ ꯃꯈꯣꯏꯕꯨ ꯌꯦꯡꯉꯒ
ꯅꯪꯗꯤ ꯈꯨꯟꯗ ꯂꯩꯕ ꯍꯧꯖꯤꯛ ꯉꯁꯤ ꯑꯁꯤ ꯍꯞꯇꯥ ꯈꯛꯇꯔꯣ ꯑ ꯊꯥ ꯑꯃ ꯊꯥ ꯑꯃ ꯈꯛꯇꯅꯤꯅ
ꯑꯃ ꯍꯦꯟꯈ꯭ꯔꯦ
ꯑꯦꯁ
ꯑꯁꯦꯡꯕꯅꯦ ꯑꯃ ꯍꯦꯡꯈ꯭ꯔꯦ
ꯖꯨꯟ ꯖꯨꯂꯥꯏ
ꯇ꯭ꯋꯦꯟꯇꯤ ꯁꯤꯛꯁ ꯇ꯭ꯋꯦꯟꯇꯤ ꯁꯤꯛꯁ ꯃꯦꯗꯔꯥ ꯊꯣꯛꯄꯗꯣ ꯎꯝ ꯖꯨꯂꯥꯏ ꯍꯧꯖꯤꯛꯇꯤ
ꯃꯦꯗꯔꯣ ꯖꯟ ꯅꯠꯇꯦꯀꯣ
ꯍꯣꯏ
ꯑꯗꯨꯁꯨ ꯅꯣꯏꯗꯤ ꯌꯨꯝꯗ ꯂꯩꯕ ꯌꯨꯝꯗ ꯂꯩꯕꯅꯤꯅ ꯂꯧ ꯌꯥꯝ ꯄꯥꯔ ꯐꯁ ꯆꯠꯄ
ꯍꯟꯗꯛꯀ ꯑꯅꯤ ꯌꯥꯝ ꯆꯠꯂꯤꯍꯦ ꯀꯔꯤꯒꯤꯔꯣ ꯅꯪꯁꯨ ꯎꯁꯨ ꯎꯗ꯭ꯔꯒ
ꯎꯗꯕꯒꯤꯅꯦ ꯍꯥꯏꯔꯤꯁꯦ
ꯑꯗꯨꯨꯅꯦ ꯑ ꯀꯗꯥꯏ ꯆꯠꯒꯦꯔꯣ ꯎꯝ ꯃꯤ ꯂꯥꯛꯄꯀꯣ ꯑꯗꯨꯒꯤ ꯃꯩꯇꯩꯂꯣꯟꯗ ꯉꯥꯡꯕ ꯑꯗꯨ ꯉꯥꯡꯗ꯭ꯔꯗꯤ ꯑꯣꯏꯗꯕ ꯀꯣ
ꯍꯤꯔꯣ
ꯍꯣꯏ
ꯑꯥ ꯅꯣꯏꯗꯗꯤ ꯅꯣꯡ ꯇꯥꯗ꯭ꯔꯣ
ꯍꯧꯖꯤꯛꯀꯤ ꯇꯥꯇꯦꯗ
ꯎꯝ ꯑꯁꯣꯝꯗꯗꯤ ꯅꯣꯡ ꯇꯥꯏꯌꯦꯕ ꯍꯧꯖꯤꯛ
ꯑꯣ ꯑꯩꯈꯣꯏꯒꯤꯗꯤ ꯇꯥꯗꯦ ꯅꯦꯠꯋꯥꯛ ꯐꯕ ꯃꯐꯝꯗ ꯃꯄꯥꯟꯗ ꯂꯦꯞꯂꯒ ꯂꯩꯌꯦ
ꯑꯩꯁꯨ ꯃꯄꯥꯟꯗꯅꯦ
ꯎꯝ ꯑꯃ ꯂꯩꯕꯗꯣ ꯇꯥꯕ꯭ꯔꯥ ꯃꯈꯣꯟ ꯑꯃ ꯂꯩꯕꯗꯣ
ꯀꯩ ꯃꯈꯣꯟꯅꯣ
ꯑꯁ ꯀꯩ ꯍꯥꯏꯕ꯭ꯔꯥ ꯃꯩꯇꯩꯂꯣꯟꯗ ꯈꯪꯗꯦꯅꯦ ꯑꯗꯨꯁꯨ
ꯃꯈꯣꯟ ꯍꯥꯏꯗꯤ
ꯌꯥꯝ ꯉꯥꯡ ꯃꯋꯥ ꯆ
ꯍ
ꯑꯩ ꯃꯃꯤꯡꯗꯣ ꯈꯪꯗꯦ ꯒꯔꯤ ꯍꯥꯏꯕ꯭ꯔꯥ ꯆꯤꯀꯥꯗꯥ ꯍꯥꯏꯕꯗꯣ ꯏꯪꯂꯤꯁꯇ
ꯑꯣ ꯑꯣ ꯈꯪꯉꯤ ꯈꯪꯉꯤ
ꯑꯣ ꯈꯪꯕ꯭ꯔꯥ
ꯑꯥ
ꯌꯥꯝ ꯂꯥꯎꯕꯤꯗꯣ
ꯑꯣ ꯃꯄꯥꯟꯗꯔꯣ
ꯍꯣꯏ
ꯑꯩꯗꯤ ꯌꯨꯝ ꯁꯥꯕ ꯃꯐꯝꯗꯅꯦ
ꯑꯣ ꯈꯔ ꯅꯦꯠꯋꯥꯛ ꯐꯕꯀꯣ ꯑꯗꯨ ꯃꯄꯥꯟꯗ ꯑꯗꯨꯒꯤꯅꯦ
ꯑ ꯑꯩꯗꯤ ꯌꯦꯡꯉꯁꯤ ꯑꯦꯌꯥꯔꯇꯦꯜꯗ ꯍꯣꯟꯈꯤꯕꯒꯦ ꯑꯗꯨ ꯅꯦꯠꯋꯥꯛ ꯌꯥꯝ ꯐꯩꯗ
ꯑꯣ ꯑꯗꯨꯗꯨꯗꯤ ꯅꯨꯡꯉꯥꯏꯅ
ꯎꯝ ꯖꯤꯑꯣꯗꯗꯤ ꯑꯦ ꯅꯦꯠ ꯆꯞ ꯃꯒꯥ ꯑꯗꯨꯃꯥꯏꯅ ꯀꯣꯜ ꯇꯧꯕ ꯌꯥꯔꯣꯏꯕ
ꯎꯝ ꯑꯁ ꯅꯪꯗꯤ ꯃꯩꯇꯩꯂꯣꯟ ꯌꯥꯝ ꯍꯩꯌꯦꯀꯣ ꯍꯩꯑꯦ ꯍꯩꯌꯦ ꯉꯥꯡꯕꯗꯣ ꯑꯩꯗꯤ ꯕꯥꯞ ꯇꯥꯗꯤꯅꯦ
ꯅꯥ ꯑꯦ ꯅꯍꯥꯟꯗ ꯖꯤꯌꯣꯅꯦꯅꯀꯣ ꯉꯁꯤ ꯈꯛꯇ ꯑꯣꯟꯕꯒꯦ
ꯑꯣ ꯑꯣ ꯎꯝ ꯌꯥꯝ ꯐꯔꯦꯅꯦ ꯑꯁꯤ ꯇꯧꯕꯁꯦ ꯑꯩ ꯑꯩꯈꯣꯏ ꯑꯅꯤ ꯑꯗꯨꯝ ꯉꯥꯡꯅꯤꯉꯥꯏꯀꯣ ꯎꯝ ꯎꯝ
ꯑꯦ ꯃꯩꯇꯩꯂꯣꯟ ꯈꯪꯗꯕꯒꯤ ꯌꯦ ꯇꯦꯟ ꯇꯦꯟꯅ ꯉꯡꯕꯅꯤ
ꯑꯩꯒꯤꯁꯨ ꯑꯗꯨꯝ ꯂꯥꯏ ꯂꯥꯏꯅꯀꯣ ꯑꯗꯨꯝ ꯉꯥꯡꯗꯦ ꯌꯥꯝ ꯁꯥꯡꯁꯥꯡꯕ ꯖꯥꯗꯣ ꯑꯩ ꯍꯩꯇꯦꯀꯣ
ꯁꯤꯅꯦ ꯇꯦꯟꯅ ꯉꯥꯡꯉꯨꯅꯦ
ꯑꯣ ꯇꯦꯟꯅ ꯉꯥꯡꯕ ꯖꯥꯠꯇꯣ ꯅꯨꯡꯉꯥꯏꯔꯦ ꯑꯗꯨꯗꯣ ꯉꯥꯡꯕꯁꯨ ꯑꯥ ꯚꯥꯞ ꯇꯥꯏ ꯍꯥꯏꯕ ꯑꯗꯣ ꯉꯥꯡ ꯉꯥꯡꯕ ꯀꯥꯟꯗꯁꯨ ꯑꯩꯈꯣꯏꯁꯨ ꯉꯥꯡꯕ ꯑꯗꯨꯝ ꯂꯥꯏꯈ꯭ꯔꯦ
ꯅꯪꯗꯦ ꯑꯁꯤ ꯃꯤꯇꯩ ꯂꯣꯟ ꯉꯥꯡꯕ ꯇꯝꯕꯒꯤ ꯌꯥꯝ ꯍꯩꯔꯝꯅꯤꯗ
ꯈꯔꯗꯤ ꯍꯩꯈ꯭ꯔꯦ ꯑꯗꯣ
ꯑꯥ
ꯎꯁꯣꯏꯒꯨꯝꯕ ꯃꯃꯤꯡꯗꯣ ꯈꯪꯈ꯭ꯔꯦ ꯈꯥꯃꯦꯟ ꯑꯁꯤꯟ ꯈꯥꯡꯕꯤꯒꯨꯝꯕꯗꯣ ꯈꯪꯈ꯭ꯔꯦ
ꯀꯅꯥꯅ ꯍꯥꯏꯔꯛꯕ꯭ꯔꯣ
ꯑꯗꯨꯝ ꯈꯪꯔꯛꯄꯀꯣ ꯑꯗꯨꯝ ꯉꯥꯛ ꯉꯥꯡꯔꯒ ꯁꯧꯒ꯭ꯔꯤꯒꯨꯝꯕ ꯀꯔꯤ ꯀꯔꯤꯔ ꯃꯤꯡ ꯌꯥꯝꯃꯦ ꯈꯪꯕ
ꯑꯩꯁ ꯀꯣꯜ ꯀꯣꯜ ꯇꯧꯔꯝꯃꯒꯤ ꯀꯣꯜ ꯇꯧꯕꯒꯤ ꯃꯍꯥꯎꯗꯣ ꯈꯪꯅꯝꯅꯤ ꯅꯣꯏꯁꯦ
ꯎꯝ ꯃꯍꯥꯎꯁꯦ ꯑꯁ ꯌꯥꯝ ꯈꯪꯈ꯭ꯔꯦ
ꯅꯣꯛꯅꯤꯡꯉꯦꯍꯦ ꯍꯌꯦꯡꯁꯨ ꯁ꯭ꯀꯨꯜ ꯆꯠꯂꯝꯅꯤꯗ
ꯑꯣ ꯁ꯭ꯀꯨꯜ ꯍꯧꯔꯕꯣ ꯅꯈꯣꯏꯒꯤ ꯑꯣ ꯉꯜꯂꯦꯀꯣ
ꯇꯥ ꯑꯃ ꯐꯥꯗꯧꯔꯦ
ꯑꯁ ꯑꯣꯖꯥꯅꯤꯅꯀꯣ ꯎꯄꯥꯏ ꯂꯩꯇ꯭ꯔꯦ
ꯑꯁ ꯑꯉꯥꯡ ꯃꯆꯥꯏꯅꯦ ꯑꯉꯥꯥꯡ ꯑꯥ ꯌꯥꯝ ꯐꯨꯕꯅꯦ ꯑꯗꯨꯒꯤꯅꯦ ꯃꯣꯏꯅꯅꯦ ꯃꯣꯏꯅ ꯍꯥꯏꯕꯅꯦ ꯃꯤꯁ ꯅꯪ ꯐꯨꯒꯗꯣꯏꯔꯥ ꯑꯗꯨ ꯃꯥꯏ ꯍꯪꯕꯅꯦ ꯃꯣꯏꯗꯤ
ꯍꯝ ꯀꯁ꯭ꯂ ꯀꯌꯥ ꯀꯌꯥ ꯂꯩꯕ꯭ꯔꯥ ꯕꯥꯏ
ꯑꯥ ꯅꯔꯖꯔꯤ ꯄ꯭ꯔꯤ ꯅꯔꯖꯔꯤ ꯀꯦꯖꯤ ꯋꯥꯟ
ꯑꯣ ꯃꯤꯗꯤ ꯌꯝꯕ꯭ꯔ ꯑꯥꯗꯣ
ꯑꯥ